ꯑꯣꯥꯎ ꯑꯣ ꯅꯪꯒꯤ ꯃꯔꯨꯞ ꯅꯨꯄꯤꯒꯤꯗꯣ ꯉꯛ ꯌꯦꯡꯕꯤꯌꯣ
ꯍꯣꯏ ꯍꯣꯏ ꯑꯩ ꯍꯧꯖꯤꯛ ꯑꯩꯒꯤ ꯑꯗꯨꯝ ꯐ꯭ꯂꯦꯠꯇꯦꯠ ꯑꯣꯏꯔꯦ
ꯑꯣ ꯃꯥꯒꯗꯥꯏ ꯂꯥꯏꯕ꯭ꯔꯥ
ꯑꯈ ꯂꯗ ꯂꯩꯟꯅ
ꯑꯣ ꯅꯪꯅ ꯔꯨꯝꯗ ꯂꯥꯏꯗꯕ
ꯑ
ꯑꯣꯝ
ꯍꯗꯔꯦ ꯑꯥ
ꯎꯝ ꯁꯥꯕꯗ ꯥꯛ ꯁ ꯆꯥꯅꯤꯡꯗꯦ ꯍꯥꯏꯁꯦ
ꯑꯗꯨ ꯑꯗꯨꯗꯤ ꯍꯌꯦꯡ ꯔꯣꯝꯗ ꯆꯠꯂꯅꯤ ꯍꯥꯏꯔꯗꯤ ꯈꯔꯤ ꯄꯨꯔꯅꯤꯀꯣ
ꯑꯥ
ꯋꯥꯈꯥꯡꯉꯗꯤ ꯌꯥꯔꯤꯦꯗ
ꯑꯥꯎ
ꯑꯗꯤ ꯂ ꯄꯨꯡ ꯃꯉꯥ ꯇꯔꯨꯛꯇ ꯌꯥꯎꯗꯣꯏ ꯅꯠꯇ꯭ꯔꯣ
ꯑꯣ ꯁꯨꯃꯥꯏꯅ ꯌꯥꯎꯅꯤꯡꯉꯥꯏ ꯃꯥꯜꯂꯦ
ꯑꯗꯨꯗꯤ ꯑꯩꯈꯣꯏꯗꯤ ꯑꯩꯈꯣꯏꯁꯨ ꯃꯉꯥ ꯇꯔꯨꯛꯇꯗꯤ ꯑꯗꯨꯝ ꯍꯜꯂꯛꯄꯧ ꯃꯥꯜꯂꯦꯕ
ꯑꯣ
ꯂꯛꯄꯣ ꯐꯥꯗ ꯑꯗꯨ ꯀꯄꯥꯀꯤ ꯍꯥꯏ ꯌꯥꯁꯤ ꯌꯥꯏ
ꯎꯝ ꯏꯌꯦ ꯁꯥꯠꯁꯦ ꯆꯂꯤ ꯄꯗ꯭ꯔꯁꯨ ꯆꯥꯒ ꯈꯔ ꯍꯛꯆꯥꯡꯒꯤ ꯍꯥꯟꯂ ꯆꯥꯗ꯭ꯔꯗꯤ ꯌꯥꯗꯕꯅꯤꯅ
ꯎꯝ
ꯆꯥꯅꯤꯡꯗꯕꯗꯨ ꯍ ꯂꯣꯏꯔꯣꯏ ꯂꯣꯏꯒ
ꯎꯝ
ꯑꯗꯨ ꯌꯦꯟꯖꯥꯡ ꯄꯤꯒꯦꯔꯥꯀꯣ ꯅꯣꯏ
ꯍꯣꯏ ꯑꯗꯨꯗꯤ ꯉꯁꯤ ꯥꯎ ꯄꯤꯔꯝꯅꯤ ꯑꯃꯨꯛꯀ
ꯎꯝ
ꯍꯣꯁꯇꯦꯜ ꯌꯒꯤ ꯍꯟꯖꯥꯡ ꯆꯥꯅꯤꯡꯉꯥꯏ ꯀꯨꯏꯗ꯭ꯔꯦꯕꯣ
ꯑ ꯁꯤꯒꯗꯅ
ꯍꯦꯟꯖꯥꯡ ꯍꯥꯎ ꯍꯥꯎꯗꯅ ꯅꯨꯃꯤꯠꯇ ꯅꯣꯏꯗ ꯀꯣꯏꯔꯛꯇꯣꯏꯅꯤ
ꯑ ꯑꯩ ꯁꯣ ꯍꯀꯝꯕ ꯊ
ꯅꯠꯇꯦꯗꯅ ꯑꯗꯨꯝ ꯎꯝ ꯍꯣꯁꯇꯦꯜꯒꯤ ꯍꯦꯟꯖꯥꯡꯗꯒꯤꯗꯤ ꯑꯟꯅ ꯈꯔ ꯐ꯭ꯔꯦꯁ ꯑꯣꯏꯕꯗꯤ ꯊꯛꯆꯒꯅꯤꯅ ꯀꯣꯟ ꯅ ꯑꯣꯏꯒꯗꯤ
ꯍ ꯈꯗꯦ ꯍꯣꯏꯗꯅ ꯑꯣꯏꯀꯣ ꯑꯜꯂꯨꯒ ꯇꯣꯃꯦꯇꯣ ꯑꯗꯨꯝ ꯥꯗ ꯃꯥꯜꯂꯦꯗ
ꯁꯗ꯭ꯔ ꯇꯈꯣꯏꯁ ꯇꯥꯟꯗꯅ
ꯁꯅꯥꯁꯤꯗ ꯆꯥꯛ ꯑ ꯆꯥꯛ ꯍꯥꯎꯕ ꯄꯤꯕ꯭ꯔꯥ
ꯍꯣꯏ ꯌꯥꯏ
ꯎꯝ
ꯄꯤ ꯄꯤꯕꯅꯤ ꯕ꯭ꯔꯦꯛꯐꯥꯁꯇ ꯄꯣꯍꯥꯒꯅ ꯀꯣ
ꯃꯤ ꯄꯤꯔ ꯇꯧꯎꯕꯅꯤ
ꯑꯍꯥꯎꯕꯤꯕꯔ ꯍꯥꯏꯔꯅꯦ ꯆꯥꯇꯣ
ꯎꯝ ꯀꯃꯥꯏꯅ ꯍꯥꯏꯗꯣꯏꯅꯣ ꯑꯩ ꯍꯪꯗꯦ
ꯑꯩꯈꯣꯏꯒꯤ ꯆꯥꯛꯇꯤꯀꯣ ꯍꯥꯎꯇꯕꯅ ꯂꯣꯏꯔꯦ ꯍꯥꯎꯇꯕꯅ ꯂꯣꯏꯔꯦ
ꯑꯩꯈꯣꯏꯒꯤꯗꯤ ꯗꯨꯝ ꯌꯥꯌꯦꯗ ꯌꯥꯝ ꯍꯥꯎ ꯇꯕꯁꯨ ꯅꯠꯇꯦ
ꯆꯕꯁꯨ ꯑꯗꯨꯝ ꯇꯦꯁ ꯂꯩꯥꯏ ꯇꯕꯇꯣ
ꯑꯥ ꯅꯣꯏꯗꯤ ꯅꯣꯏꯊꯣꯛꯑꯔꯣꯏꯗ ꯑꯗꯨ
ꯌꯦꯟꯁꯥꯡꯗꯣ ꯑꯍꯥꯎꯕ ꯄꯤꯔꯁꯨ ꯂꯩꯔꯁꯨ ꯑꯗꯨꯝ ꯌꯦꯟꯁꯥꯡꯗꯣ ꯍꯥꯎꯇꯕꯗꯒꯤ ꯑꯗꯨꯝ ꯌꯥꯝꯅ ꯍꯥꯎꯕ ꯑꯣꯏꯗꯦꯕ ꯑꯗꯨ ꯄꯦꯟꯗꯕꯗꯨ ꯈꯪꯉꯕꯅꯤꯅ ꯑꯩꯈꯣꯏ ꯑꯗꯨꯝ ꯃꯥꯁꯇꯔ ꯅꯠꯇ꯭ꯔꯒ ꯑꯗꯨ ꯍꯣꯏꯕ ꯅꯪꯒ ꯑꯩꯒ ꯆꯠꯄꯗꯣ
ꯎꯝ
ꯥ ꯃꯣꯏꯅ ꯆꯥꯛ ꯄꯤꯕꯗꯣ ꯇꯣꯉꯥꯟꯕꯅ ꯈꯔ ꯃꯥꯟꯅꯕ꯭ꯔꯥ ꯅꯣꯏꯒꯤꯗꯣ
ꯑꯩꯈꯣꯏꯒꯤ ꯆꯥꯛ
ꯃꯣꯏꯔꯣꯝꯗ ꯆꯠꯂꯒ
ꯌꯥꯝ ꯇꯣꯡꯉꯥꯟꯂꯦꯗ
ꯃꯣꯏ ꯃꯣꯏ ꯂꯝꯃꯣꯏ ꯃꯣꯏ ꯍꯥꯎꯋꯦꯀꯣ
ꯎꯝ ꯑꯗꯨ ꯁꯨꯄꯔ ꯐꯥꯏꯟ ꯅꯠꯇꯕꯅꯤꯅ ꯑꯩꯈꯣꯏꯗ ꯄꯤꯕꯁꯨ
ꯑꯣ
ꯑꯗꯨꯝ ꯌꯥꯗꯤ ꯌꯥꯕ ꯃꯥꯜꯂꯦ
ꯂꯣꯏꯔꯁꯨ ꯍꯥꯎꯕꯠꯇꯣ ꯂꯩꯌꯦꯅ ꯑꯩꯈꯣꯏꯅ ꯑꯩꯈꯣꯏ ꯏꯁꯥꯅ ꯊꯣꯡꯉꯒ ꯆꯥꯕꯗꯣ
ꯆꯥꯛ ꯃꯨꯟꯗꯕ ꯆꯥꯕ
ꯑꯁ
ꯎꯝ
ꯁꯥꯎꯅꯤꯡꯂꯁꯨ ꯎꯄꯥꯏ ꯂꯩꯇꯕꯅꯤꯅꯦ
ꯅꯣꯏ ꯍꯦꯛ ꯇꯥꯕꯗꯗꯤ ꯅꯠꯇ꯭ꯔꯒ ꯋꯥꯟꯗꯔ
ꯎꯝ ꯑꯥ ꯅꯣꯏꯒꯤ
ꯎꯝ
ꯄꯥꯁꯇ꯭ꯔꯈꯣꯏꯒꯤ ꯃꯅꯥꯛꯇ ꯔꯦꯟ ꯂꯩꯕꯗꯣ ꯃꯈꯥꯗ ꯅꯣꯏ ꯀꯣꯂꯦꯁꯀꯤ ꯃꯤ ꯃꯣꯏ ꯃꯣꯏꯗꯤ ꯏꯟꯇꯔꯟꯁꯤꯞꯀꯨꯝꯕ ꯇꯥꯎꯅꯤꯡꯉꯥꯏ ꯊꯤꯗꯕ꯭ꯔꯥ ꯅꯠꯇ꯭ꯔꯒ ꯊꯕꯛ ꯇꯥꯎꯒꯦ ꯍꯥꯏꯕꯔ
ꯎꯝ
ꯑꯩ ꯍꯥꯟꯅ ꯑꯩ ꯍꯥꯟꯅ ꯍꯪꯕ ꯆꯠꯄ ꯃꯇꯝꯗ
ꯑꯣ
ꯎꯝ
ꯑꯣ
ꯑꯣ
ꯍꯣꯏꯖꯅꯅꯤ ꯇꯧ ꯀꯧꯔꯗꯣꯏꯅꯦ ꯍꯥꯏꯗꯅꯖꯤ ꯇꯥꯛꯑꯕ
ꯎꯝ ꯅꯣꯏ ꯀꯣꯔꯁ ꯃꯕ꯭ꯔꯥ ꯃꯣꯏꯗꯣ
ꯎ ꯃꯥꯅꯗ ꯃꯣꯏꯗꯕꯤꯁꯤ
ꯎꯝ
ꯎꯝ ꯍꯣꯏ ꯂ ꯐꯦ
ꯎꯝ ꯈꯔ ꯅꯣꯏꯕ ꯅꯨꯄꯤꯒ ꯈꯔ ꯄꯤꯛꯄ ꯅꯨꯄꯤ ꯃꯥꯅꯣꯏꯩꯅ ꯂꯣꯏ ꯅꯣꯏꯃꯤꯟꯅꯕꯗꯣ
ꯑꯣꯝ ꯍꯝ
ꯀꯣꯔꯣꯔꯁ ꯃꯨꯅꯥꯕ꯭ꯔꯃꯅꯤ
ꯍꯣꯏ ꯃꯉꯥꯏꯉ ꯂꯩꯗꯤꯦ
ꯎꯝ
ꯎꯝ
ꯎ ꯆꯥꯛ ꯆꯥꯅꯤꯡꯅꯕꯕꯨ ꯏꯁꯤꯡꯅ ꯍꯧꯖꯤꯛꯁꯨ ꯊ ꯊꯛ ꯂꯥꯏꯅ
ꯑ ꯏꯗꯃ ꯠꯇꯠꯇ
ꯍꯥꯥ
ꯑꯣ
ꯖꯤꯔꯣ ꯑꯦꯄ꯭ꯔꯤꯜ
ꯠ ꯠ ꯑꯣ ꯑꯦ
ꯎꯝ
ꯃꯥ ꯂꯤ ꯆꯕ
ꯎꯝ ꯉꯔꯥꯡ ꯑꯣꯏꯔꯀꯥꯟꯗ ꯄꯦꯟ ꯆꯥꯝꯅꯦ ꯑꯗꯣ ꯑꯩ ꯌꯥꯝ ꯍꯩꯅꯗꯦ ꯅꯪꯗꯤ ꯆꯥꯅꯤꯡꯕ꯭ꯔꯣ
ꯑꯩꯗꯤ ꯆꯥꯗ꯭ꯔꯤꯕ ꯑꯗꯨ ꯈꯪꯗ꯭ꯔꯦꯕ ꯃꯅꯝ ꯀꯜꯂꯦ ꯍꯥꯏꯕ ꯍ ꯍꯥꯏꯥꯎ ꯂꯩ ꯍꯣꯏ ꯍ ꯊꯣꯡꯉꯅ ꯅꯝꯁꯨ ꯀꯟꯗꯗꯤ ꯍꯥꯎꯗꯤ ꯍꯥꯎꯋ ꯍꯣꯏꯗ
ꯑꯩꯗꯤ ꯍꯥꯏꯩꯅꯗ ꯍꯨꯏꯗꯤ ꯌꯥꯕ꯭ꯔꯥ ꯅꯪ
ꯎ ꯄ ꯄꯁꯅꯗꯅ
ꯑꯣ ꯉꯅꯨ ꯎꯔꯗꯤꯌꯦ
ꯆꯥꯏꯗ
ꯑ ꯍꯥꯏꯗꯤ ꯉꯥꯅꯨ ꯆꯥꯕ ꯀꯨꯏꯗ꯭ꯔꯤꯌꯦ
ꯅꯍꯥꯟ ꯈꯔ ꯑꯉꯥꯡ ꯑꯣꯏꯔꯀꯥꯟꯗꯗꯤ ꯉꯥꯅꯨꯒꯨꯝꯕꯗ ꯆꯥꯅꯤꯡꯉꯥꯏ ꯍꯪꯒꯣꯏꯑꯕ ꯑꯩꯗꯤ
ꯑꯗꯨꯒꯤ ꯑꯩꯗꯣ ꯁꯥꯗ꯭ꯔꯒ ꯂꯩꯕꯅꯦ ꯑꯗꯨꯒ ꯁꯤꯗ ꯂꯤ ꯂꯥꯛꯑꯒ ꯅꯣꯡꯃꯥ ꯇꯨ ꯊꯥꯎꯖꯟ ꯇꯌꯦꯟꯇꯤ ꯊ꯭ꯔꯤꯗꯅꯦ ꯏꯆꯦꯒꯤ ꯅꯨꯄꯥꯍꯣꯏꯒꯤ ꯃꯌꯨꯝꯅ ꯌꯥꯝ ꯍꯥꯎꯅ ꯊꯣꯡꯕꯤꯕ ꯑꯗꯨꯗꯒꯤ ꯅꯣꯡꯃꯥꯁꯦ ꯑꯩ ꯇ꯭ꯔꯥꯏ ꯇꯥꯎꯕꯗꯒꯤ ꯌꯥꯝ ꯍꯥꯎꯔꯝꯕ ꯋꯥꯅꯤ
ꯐꯖꯅ ꯊꯣꯡꯉꯗꯤ ꯍꯥꯎꯗꯤ ꯍꯥꯎꯕꯅꯦꯍꯦ
ꯎꯝ ꯑꯩꯗꯤ ꯑꯉꯥꯡ ꯑꯣꯏꯔꯀꯥꯟꯗ ꯍꯪꯒꯣꯏ ꯁꯤꯒꯨꯝꯕꯁꯦ ꯆꯥꯅꯤꯡꯗꯦꯅ ꯇꯧꯔꯒ ꯂꯩꯕꯅꯦꯕ
ꯎꯝ
ꯑꯗꯨꯗꯒꯤ ꯁꯤꯗ ꯂꯥꯛꯑꯒ ꯌꯥꯝ ꯍꯥꯎꯏ ꯅꯣꯡꯃꯥꯁꯨ ꯑꯩꯒꯤ ꯏꯃꯥꯟꯅꯕꯤꯒꯤ ꯃꯔꯨꯞꯀꯤ ꯃꯃꯥꯅ ꯊꯥꯔꯛꯑꯦ
ꯎꯝ ꯀꯃꯥꯏꯅ
ꯉꯥꯎꯔꯒ ꯇꯥꯡ ꯈꯔ ꯗ꯭ꯔꯥꯏ ꯑꯣꯏꯍꯜꯂꯒ ꯃꯥꯒꯤ ꯅꯅꯥꯎ ꯅꯨꯄꯥ ꯂꯥꯛꯄ ꯎꯝ ꯋꯥꯎ
ꯎꯝ
ꯎꯝ
ꯑꯗꯨꯗꯒꯤ ꯉꯥꯅꯨ ꯍꯧꯔꯛꯑꯦ ꯍꯥꯏꯕ ꯈꯪꯕ ꯍꯧꯔꯛꯦ ꯆꯥꯅꯤꯡꯉꯦ ꯑꯃꯨꯛꯀ
ꯎꯝ
ꯋꯥꯁꯨ ꯉꯥꯡꯅꯤꯡꯉꯥꯏ ꯂꯩꯇꯕ ꯍꯧꯔꯦꯍꯦ
ꯑꯩꯒꯤ ꯏꯃꯥꯟꯅꯕꯤ ꯑꯅꯤꯗ ꯑꯩ ꯏꯃꯥꯟꯅꯕꯤ ꯑꯃꯗꯣ
ꯑꯥ
ꯃꯥꯅ ꯉꯥꯡꯕ ꯑ ꯇꯧꯕ ꯍꯧꯔꯗꯤ ꯃꯥꯁꯨ ꯋꯥꯗꯣꯅꯉꯥꯏ ꯂꯩꯔꯥ ꯍꯣꯏ ꯑꯅꯤꯃꯨꯛ ꯐꯥꯎ ꯑꯗꯨꯃꯥꯏꯅ ꯇꯧꯔꯀꯥꯟꯁꯤꯗ ꯃꯥꯗꯧꯅ
ꯌꯥꯝ ꯄꯥꯏ ꯅꯣꯛꯅꯤꯡꯉꫪ ꯅꯣꯛꯅꯤꯡꯉꯔ ꯂꯩꯕ ꯃꯥꯜꯂꯦ
ꯥꯍꯪꯅꯤꯡꯉꯥꯏ ꯂꯩꯗ ꯑꯗꯨꯝ ꯀꯔꯤꯁꯨ ꯀꯣ ꯊꯣꯛꯅꯤꯉꯥꯏ ꯂꯩꯗ꯭ꯔꯦ ꯄ ꯑꯗꯨꯒꯤ ꯏꯕꯥꯅꯤ ꯈꯔ ꯂꯩꯔꯒ ꯑꯃꯨꯛꯀ ꯇꯥꯎꯁꯦ ꯑꯁ ꯍꯧꯖꯤꯛꯇꯤ ꯋꯥ ꯊꯣꯛꯇꯔꯦ
ꯋꯥꯊꯤ ꯇꯥꯎꯅꯤꯡꯉꯥꯏꯁꯨ ꯂꯥꯛꯏꯇꯦꯕꯨ ꯀꯔꯤ ꯇꯧꯒꯦꯔ
ꯎꯝ ꯎꯝ
ꯊꯣꯛꯄ ꯉꯝꯗ꯭ꯔꯦ ꯋꯥ